ꯗꯣꯅꯣ
ꯏꯖꯨ ꯆꯥꯔ ꯂꯩꯌꯦꯦ ꯀꯣꯏꯗꯤ ꯅꯣꯏꯗꯤ
ꯐꯣꯟꯣꯟ ꯆꯥꯖ ꯇꯧꯕꯗꯏ
ꯂꯥꯟ ꯆꯠꯇ꯭ꯔꯅ ꯑꯣꯏꯗꯤ
ꯂꯥꯟ
ꯂꯥꯟ ꯂꯩꯌꯦ ꯍꯥꯏꯗꯥꯏꯅꯦ ꯅꯣꯏ ꯈꯨꯟꯗ
ꯂꯥꯟ ꯆ ꯄꯥꯎꯅꯗꯤ
ꯑꯣ
ꯎꯝ
ꯌꯨꯝꯗ ꯀꯔꯤ ꯀꯨꯔꯤ ꯇꯥꯒ ꯂꯥꯏꯕ꯭ꯔꯥ
ꯊꯕ ꯉꯥꯛꯇꯅꯤꯅꯦ ꯂꯧꯎ ꯂꯧ
ꯑꯩ ꯃꯇꯩꯏ ꯂꯣꯟ ꯑꯩ ꯃꯇꯩꯏ ꯂꯣ ꯉꯥꯡ ꯕꯁꯤ ꯅꯣꯛ ꯅꯣꯀꯅꯨꯀꯣ
ꯅꯣꯛꯑꯣꯏ ꯅꯣꯛꯑꯣꯏ ꯆꯞ ꯃꯥꯟꯅꯩꯅꯤꯅꯦ
ꯃꯤ ꯂꯣꯏꯅꯃꯛ ꯑꯩꯉꯣꯟꯗ ꯅꯣꯛꯄꯅꯦ
ꯑꯩ ꯑꯩꯈꯣꯏꯗꯣ ꯆꯨꯕꯒꯤ ꯌꯨꯝ ꯂꯩꯕ ꯑꯗꯨ ꯅꯠꯇ꯭ꯔꯗꯤ ꯂꯧ ꯆꯠꯈ꯭ꯔꯅꯤ
ꯑꯣ ꯅꯣꯡ ꯇꯨꯒꯅꯦ
ꯍꯧꯖꯤꯛꯁꯨ ꯆꯨꯔꯤ ꯑꯗꯣ
ꯑꯩꯈꯣꯏꯗꯗꯤ ꯆꯨꯗꯦꯗ ꯅꯨꯡꯁꯥ ꯌꯥꯝ ꯁꯥꯔꯤꯌꯦ ꯁꯤꯗꯗꯤ
ꯇꯃꯦꯡꯂꯣꯡꯗꯨ꯭ꯔ
ꯅꯠꯇꯦ ꯑ ꯑꯗ ꯑꯩ ꯇꯃꯦꯡꯂꯣꯡꯒꯤ ꯃꯤ ꯅꯠꯇꯦ
ꯑꯣ
ꯐꯗꯤꯃꯦꯡꯂꯣꯡꯒꯤ ꯃꯤ ꯅꯠꯇꯦ ꯏꯟꯗꯤꯌꯥꯗ ꯂꯩꯇꯦ ꯍꯣꯏ
ꯑꯔꯖꯦꯟꯇꯤꯅꯥꯗ
ꯎꯝ
ꯅꯨꯡꯉꯥꯏꯅꯤ
ꯑ ꯏꯗꯅꯦ ꯌꯥꯝ ꯁꯥꯕꯁꯨꯅꯠꯇꯦ ꯌꯥꯝ ꯏꯪꯁꯨ ꯑꯗꯨꯅꯠꯇ ꯅꯍꯥꯟꯗꯣ ꯑꯩꯁꯨ ꯅꯣꯏ ꯏꯟꯗꯤꯌꯥꯗ ꯑꯃ ꯀꯣꯏꯕ ꯂꯥꯛꯑꯦ ꯗꯦꯍꯤꯀꯣ ꯑꯂ ꯏꯕ ꯉꯝꯗꯦ ꯀꯣ ꯑꯣꯏ ꯁꯃꯥꯟꯅꯅ
ꯃꯥꯅꯤ ꯃꯥꯅꯤ
ꯍ ꯇꯨꯡ ꯅꯅꯥꯎꯕ꯭ꯔꯥ ꯅꯪꯁꯨ
ꯎꯝ ꯉꯁꯤꯅ ꯖꯣꯏꯟ ꯇꯧꯕꯅꯦ ꯑꯣ ꯑꯪ
ꯎꯝ
ꯇꯧꯔꯀꯅꯤ ꯀ ꯇꯧꯔꯀꯅꯤ
ꯎꯝ ꯑꯩꯈꯣꯏꯗꯤ ꯈꯔ ꯀꯨꯏꯈ꯭ꯔꯦ ꯃꯔꯥꯛ ꯃꯔꯥꯛꯛꯇ ꯑꯗꯨꯝ ꯀꯧ ꯇꯔꯛꯑꯣ
ꯌꯥꯅꯦ ꯌꯥꯏꯅꯤ
ꯑꯗ ꯄꯣꯏꯅ
ꯑ ꯍꯣꯏꯗꯤ ꯅꯪ ꯁꯤꯅꯁꯨ ꯑꯥ ꯁꯤꯨꯝ ꯇꯧꯕꯒꯅꯤ
ꯐꯣꯔ ꯇꯥꯏꯝꯁ ꯎꯝ ꯑꯦ ꯃꯥꯏ ꯃꯣꯟꯕ꯭ꯔꯥ
ꯍ
ꯑꯌꯦꯕ ꯏꯇ ꯑꯗꯨꯒꯤꯅꯦ
ꯌꯥꯝ ꯏꯪꯕ ꯃꯥꯜꯂꯦꯅ ꯑꯗꯨꯗꯤ
ꯎꯝ
ꯅꯨꯡꯉꯥꯏꯕꯅꯦ ꯏꯪꯕꯗ ꯉꯁꯤꯗꯗꯤ ꯅꯨꯡꯁꯥ ꯌꯥꯝ ꯆꯥꯏꯑꯦ ꯐꯦꯟ ꯊꯥꯗ꯭ꯔꯗꯤ ꯂꯩꯕ ꯌꯥꯗꯦ ꯍꯣꯏꯗꯤ
ꯍꯣꯏꯅꯦ ꯃꯇꯝ ꯃꯇꯝꯅꯤꯅ ꯅꯣꯡ ꯆꯨꯗ꯭ꯔꯗꯤ ꯑꯁ ꯀꯩꯅꯣ ꯇꯧꯕꯅꯤ ꯌꯥꯝ ꯁꯥꯕꯅꯤꯅ
ꯀꯔꯤꯔꯥ ꯂꯤꯆꯤ ꯂꯩꯕꯗꯣ ꯂꯣꯏ ꯀꯔꯤꯔꯥ ꯂꯣꯏ ꯃꯇ ꯃꯇꯝ ꯍꯦꯟꯈ꯭ꯔꯦꯀꯣ ꯍꯧꯖꯤꯛꯇꯤ
ꯂꯣꯏꯈ꯭ꯔꯦ ꯂꯣꯏꯈ꯭ꯔꯦ ꯆꯥꯕ ꯐꯪꯗ꯭ꯔꯦ ꯍꯧꯖꯤꯛꯇꯛꯇꯤ
ꯑꯣ ꯅꯣꯏ ꯌꯨꯝꯗꯁꯨ ꯌꯥꯝ ꯂꯩꯕ꯭ꯔꯥ
ꯏꯣ ꯑꯃꯃꯤꯅꯥ
ꯍꯥꯟꯅ ꯈꯪꯗꯗꯤ ꯐꯥꯒꯗꯕ
ꯑꯗꯨꯗꯨꯅꯤ ꯗꯨ ꯀ ꯃꯥꯥꯏ ꯑꯔꯖꯦꯟꯇꯤꯅꯥ ꯇ ꯊꯥꯗꯅꯣ
ꯐ꯭ꯂꯥꯏꯏꯛꯗ ꯊꯥ ꯀꯕꯤꯔꯣ ꯑꯁ ꯅꯨꯃꯤꯠ ꯑꯃ ꯑꯅꯤ ꯈꯛꯇ ꯂꯧꯕꯅꯤꯗ
ꯃꯥꯅꯦ ꯃꯥꯅꯦ
ꯅꯣꯏ ꯏꯟꯗꯤꯌꯥꯒꯤ ꯇ꯭ꯔꯥꯏ ꯇꯧꯁꯦ ꯈꯟꯕꯅꯦꯅ ꯑꯩꯈꯣꯏꯁꯨ
ꯎꯝ ꯆꯍꯤ ꯆꯍꯤꯗꯤ ꯀꯌꯥ ꯁꯨꯔꯕꯣ
ꯑꯁ ꯆꯍꯤꯗꯤ ꯅꯣꯏ ꯑꯟꯇꯅꯦꯗ ꯀꯣꯏꯁꯦ
ꯃꯥꯅꯤ ꯃꯥꯅꯤ ꯊꯔꯇꯤꯟ ꯀ ꯍꯥꯏ
ꯁꯚꯦꯟꯇꯤꯟ ꯑꯩꯠꯇꯤꯟ ꯅꯥꯏꯟꯇꯤꯟ ꯇ꯭ꯋꯦꯟꯇꯤ ꯇ꯭ꯋꯦꯟꯇꯤ ꯋꯥꯟ ꯇ꯭ꯋꯦꯟꯇꯤ ꯇꯨ
ꯅꯣꯏꯔ
ꯍꯥ
ꯑꯪ
ꯑꯁ ꯑꯩꯗꯤ ꯇ꯭ꯋꯦꯟꯇꯤ ꯈꯛꯇꯅꯤ ꯑꯉꯥꯡꯅꯤ
ꯀꯑꯣ ꯀꯣ
ꯍ
ꯍꯧꯅꯤ ꯀꯧꯔꯛꯁꯅꯤ
ꯂꯩꯩꯅ
ꯍꯝ
ꯆꯍꯤ ꯑꯍꯨꯝ ꯆꯍꯤ ꯑꯍꯨꯝ ꯍꯦꯜꯂꯦꯗ ꯅꯣꯏꯗꯒꯤ ꯑꯩꯈꯣꯏꯁꯦ ꯑꯍꯟ
ꯐꯩꯅ ꯌꯨꯝ ꯄꯥꯈ꯭ꯔꯣꯅ ꯑꯗꯨꯗꯤ
ꯎꯝ ꯉꯥꯏꯍꯥꯛ ꯂꯥꯛꯔ ꯄꯥꯟꯈ꯭ꯔꯅꯤ
ꯑꯣ ꯕꯣꯜꯁꯨ ꯁꯅꯥꯕ ꯆꯈ꯭ꯔꯥꯅꯤ ꯅꯣꯡꯁꯨ ꯆꯔꯤꯗꯣ ꯕꯤꯠꯀ ꯂꯩꯇ
ꯅꯣꯡꯅ ꯆꯨꯕꯗ ꯑꯣ ꯅꯣꯡ ꯅꯣꯡ ꯆꯨꯔꯒ ꯕꯣꯜ ꯁꯥꯟꯅꯕꯗ ꯅꯨꯡꯉꯥꯏꯅ ꯑꯗꯨꯝ
ꯑꯗꯣ ꯆꯠꯄ ꯃꯇꯝꯗꯨ ꯇꯟꯕ
ꯅꯨꯡꯇꯤ ꯒꯤ ꯑꯗꯨꯝ ꯁꯅꯕ ꯆꯠꯄ꯭ꯔꯣ
ꯍꯣꯏ
ꯅꯨꯡꯉꯥꯏꯌꯦꯅ ꯑꯩꯈꯣꯏꯁꯨ ꯃꯔꯛ ꯃꯔꯛꯇ ꯁꯥꯟꯅꯕ ꯆꯠꯂꯦ ꯑꯁ ꯑꯁꯥꯏꯗꯤ ꯍꯥꯏꯗꯦꯀꯣ
ꯁꯅꯥ ꯅꯤꯡꯕꯒꯤ ꯑꯗꯨꯝ ꯆꯠꯄꯅꯦ
ꯐꯅ ꯆꯥꯖ ꯊ ꯇꯥꯔꯞ ꯇꯥ ꯁꯥꯅꯕ ꯅꯨꯉꯥꯏꯇꯦꯕꯥ ꯑꯩꯈꯣꯏꯗꯤ ꯅꯥꯟꯕꯅꯦꯅ ꯇꯥꯏꯃꯤꯡꯗꯣ ꯈꯪꯗꯕ
ꯅ ꯍꯦꯟꯅ ꯅꯨꯡꯉꯥꯏꯗ꯭ꯔꯣ
ꯑꯣ ꯇꯥꯔꯞ ꯑꯩꯈꯣꯏꯗꯤ ꯁꯥꯟꯅꯕ ꯍꯩꯇꯦ ꯑꯅꯤꯃꯛ ꯑꯍꯨꯝꯂꯛ ꯁꯥꯟꯅꯈ꯭ꯔꯕꯅꯤ ꯇꯃꯦꯡꯂꯣꯡꯗ
ꯎꯝ
ꯇꯥꯏꯃꯤꯡꯗꯣ
ꯑꯣ ꯅꯣꯏꯁꯨ ꯇꯃꯦꯡꯂꯣꯡꯗꯁꯨ ꯂꯩꯕ꯭ꯔꯥꯅꯦꯅ ꯁ꯭ꯀꯨꯜ ꯀꯥꯕ꯭ꯔꯥ ꯑꯗꯨꯗ
ꯍꯥꯟꯅꯗꯤ ꯂꯩꯕꯅꯤꯅ ꯑꯩ ꯇꯃꯦꯡꯂꯣꯡꯒꯤ ꯃꯤꯅꯤꯅꯦ ꯀꯩꯅꯣ
ꯑꯣ ꯑꯩꯈꯣꯏꯗꯤ ꯈꯪꯗꯕ ꯑꯗꯨꯒꯤꯅꯦꯗ
ꯑꯁ ꯂꯩꯥꯏꯕ ꯅꯨꯡꯉꯥꯏꯕꯅꯦꯗꯣ
ꯅꯣꯡꯗꯤ ꯌꯥꯝ ꯀꯟꯅ ꯆꯨꯕꯅꯦ ꯑꯗꯨꯁꯨ
ꯑꯗꯨꯗꯅꯦ
ꯑꯃ ꯔꯛ ꯆꯠꯈ꯭ꯔꯦ ꯑꯩ ꯑꯗꯨꯗꯁꯨ
ꯎꯝ
ꯅꯣꯡꯗꯤ ꯐꯖꯥꯅ ꯆꯨꯝꯕꯅꯦ ꯉꯁꯤꯁꯨ ꯆꯨꯔꯝꯅꯤ
ꯎꯝ ꯆꯨꯗ꯭ꯔꯗꯤ ꯏ ꯆꯨꯕ
ꯏꯂꯤꯇ꯭ꯔꯤꯛꯁꯨ ꯐꯖꯅ ꯂꯥꯛꯇꯕꯅꯦ ꯑꯗꯨꯗ ꯑꯗꯨꯒꯤ ꯅꯣꯏ ꯏꯟꯗꯤꯌꯥꯗ ꯂꯥꯏꯅꯤꯡꯗꯦ
ꯃꯥꯅꯦ ꯃꯥꯅꯦ ꯑꯗꯨ ꯀ
ꯅꯣꯏ ꯑꯍꯨꯝ ꯈꯛꯇ꯭ꯔꯥ ꯂꯩꯏꯕ
ꯍꯣꯏ ꯑꯗꯣ ꯏꯌꯥꯝꯕ ꯏꯌꯥꯝꯕ ꯑꯃꯒ ꯏ ꯅꯎ ꯑꯗꯨꯣ ꯃꯄꯥꯟꯗ ꯊꯕꯛ ꯁꯨꯕ ꯆꯠꯄ ꯗꯦꯜꯍꯤꯗ ꯑꯩꯁꯨ ꯆꯠꯅꯤꯡꯕꯅꯦ ꯑꯗꯣ ꯊꯥꯔꯛꯄꯅꯦ ꯑꯗꯣ ꯀꯣꯟꯅꯗ꯭ꯔꯦꯅꯦ ꯃꯣꯏ ꯊꯥꯔꯛꯄꯗꯣ ꯏꯃꯨꯡꯒꯤ ꯁꯤꯖꯤꯟꯅꯈ꯭ꯔꯅꯤ ꯑꯩꯒꯤꯗꯤ ꯂꯩꯇꯕ
ꯑꯦꯛꯁꯇ꯭ꯔꯥ ꯄꯤꯣ ꯍꯥꯏ ꯋꯥ ꯅꯪꯦ
ꯑꯣꯏ ꯃꯣꯏꯗꯣ ꯌꯥꯝ ꯂꯤꯛꯄꯅꯤꯅꯦ
ꯈꯪꯗꯦꯗ ꯑꯩꯈꯣꯏꯗꯤ ꯅꯨꯄꯤꯗ ꯅꯨꯄꯤꯗ ꯂꯣꯏ ꯄꯤꯊꯣꯛꯈ꯭ꯔꯕ꯭ꯔꯥ ꯀꯣ
ꯈꯪꯗꯦ ꯑꯩꯁꯨ ꯑꯁ ꯈꯪꯗ꯭ꯔꯦ ꯐꯣꯟ ꯑꯅꯧꯕ ꯑꯃꯨꯛ ꯂꯧꯅꯤꯡꯉꯤꯗꯣ ꯏꯆꯥ ꯈꯔꯅꯤ ꯂꯧꯁꯨ ꯂꯧ ꯆꯠꯄꯁꯦ ꯌꯥꯝ ꯋꯥꯏꯑꯦꯕ
ꯎꯝ
ꯎ ꯆ ꯃꯅꯤ ꯑꯁ ꯇꯧꯔꯒꯅꯤ ꯈꯔ ꯇꯧꯔꯒꯅꯤ ꯆꯤꯡꯤꯡꯒꯤ ꯇꯧꯅꯤ ꯆꯤꯡ
ꯑꯣ
ꯇꯝꯒꯤ ꯇꯝ ꯂꯩꯇꯦ ꯆꯤꯡꯉꯅꯤ ꯑꯩꯈꯣꯏ ꯂꯩꯁꯦ
ꯎꯝ ꯖꯤꯕꯤꯔꯣꯗꯗꯤꯦꯛꯅꯥꯎ ꯉꯥꯛꯇ ꯂꯩꯕꯒꯤ
ꯎꯝ
ꯑ ꯊꯣꯔꯣꯡ ꯉꯜꯂꯏꯕ꯭ꯔꯣ ꯅꯪꯗ
ꯍꯥꯥ
ꯆꯥꯛ ꯊꯣꯡꯕ꯭ꯔꯣ ꯅꯍꯛ
ꯀꯣꯟꯅ ꯊꯣꯡꯉꯅꯤꯅ ꯍꯜꯂꯒ ꯏꯃꯥ ꯂꯧ ꯆꯠꯈꯤꯕ
ꯌꯥꯝ ꯊꯥꯏꯅ
ꯑꯁ ꯋꯥꯏꯅꯦ ꯕꯤꯗꯦ ꯊꯣꯡꯉꯁꯦ
ꯆꯠꯥꯉ ꯋꯥꯗꯗ ꯈꯥꯏꯗꯤ
ꯍꯝ ꯅꯣꯏꯗꯤ ꯅꯨꯡꯇꯤꯅꯤꯅ ꯑꯩꯈꯣꯏꯗꯤ
ꯆꯞ ꯃꯅꯥꯏ ꯅꯨꯄꯤꯁꯨ ꯅꯨꯄꯥꯁꯨ
ꯀꯣ ꯇꯕ ꯍꯔꯦ ꯃꯨ ꯈꯥꯟꯅꯅꯤ ꯀꯣ ꯅꯣꯏ ꯍꯤꯔꯣ ꯀ
ꯌꯥꯝ ꯍ ꯀ
ꯍꯥ
ꯌꯥꯝꯦꯝ ꯍꯥꯏꯌꯦ ꯀꯣꯅꯥ
ꯈꯠꯅꯗꯒꯅꯤ ꯑꯩꯣꯏꯗꯤ ꯀꯅꯅꯤꯡꯉꯥꯏꯁꯨ ꯂꯩꯇꯦ ꯑꯗꯨꯒꯤꯅꯦ ꯐ꯭ꯔꯤꯅꯦꯕ ꯑꯃꯨꯛ ꯈꯟꯅꯔꯅꯤ
ꯑꯩꯈꯣꯏꯁꯦ ꯑꯉꯥꯡ ꯅꯠꯇ꯭ꯔꯦ ꯆꯍꯤ ꯑ ꯌꯥꯎꯈ꯭ꯔꯕꯤ ꯍꯣꯏꯔꯤ ꯈꯅꯥꯗꯃꯦꯦ
ꯃꯥꯅꯤ ꯌꯥꯝ ꯀꯣꯅꯦ ꯄꯤꯁꯅꯦꯅꯦ
ꯎꯝ ꯈꯣꯏꯗꯤ ꯑꯉꯥꯡ ꯅꯠꯇꯦ
ꯎꯝ ꯎꯝ ꯑꯉꯥꯡ ꯈꯛꯇꯅ ꯑꯈꯠꯅꯕ ꯍꯣꯠꯅꯕ꯭ꯔꯅꯦ
ꯍꯣꯏ ꯍꯣꯏꯗꯤ ꯉꯥꯏꯅ ꯇꯧꯗꯩꯗ ꯑꯉꯥꯡ ꯂꯥꯛꯁꯦ ꯑꯩꯈꯣꯏꯗꯤ
ꯈꯔꯗꯤ ꯂꯣꯏꯔꯦ ꯑꯉꯥꯡ ꯂꯥꯏꯈ꯭ꯔꯦ ꯍꯥꯏꯕꯌꯦ ꯑꯉꯥꯡ ꯂꯥꯏ ꯈꯔ ꯁꯤꯤꯡꯃꯒꯤ ꯆꯍꯤ ꯑꯃ ꯍꯦꯜꯂꯦ
ꯍꯝ
ꯑꯗꯨꯗ ꯍꯒꯦ ꯆꯗꯥꯅꯤ ꯉꯥꯏꯁꯂ ꯍꯥꯏꯗ꯭ꯔꯦ
ꯑꯥꯎ